ꯍꯂꯣ
ꯑ ꯇꯥꯔꯦ ꯑꯣꯏ
ꯑꯣ ꯇꯥꯔꯦ ꯇꯥꯔꯦ ꯏꯆꯦ ꯏꯆꯦ ꯅꯨꯡꯉꯥꯏꯕꯤꯔꯤꯕꯣ ꯆꯥꯛ ꯆꯥꯕꯤꯔꯕꯣ
ꯆꯥꯛ ꯆꯥꯔꯦꯗ ꯇꯨꯝꯕ ꯇꯨꯝꯗꯣꯔꯦꯗ ꯏꯆꯦ ꯑꯩꯗꯤ ꯅꯪ ꯀꯩꯗꯧꯔꯝꯃꯤꯅꯣ ꯉꯁꯤꯗꯤ ꯃꯥꯏꯔꯦꯟꯒ ꯁꯣꯏꯕꯨꯝꯕꯨ ꯊꯨꯡꯕ ꯅꯪꯗꯤ
ꯑꯩꯈꯣꯏꯗꯤ ꯆꯦꯡ ꯑꯁꯤ ꯀꯗꯤ ꯌꯦꯟ ꯑꯣꯏꯅ ꯍꯣꯠꯅꯔꯦ
ꯑꯍꯥꯎꯕ ꯌꯥꯝ ꯆꯥꯏꯔ ꯄꯩꯁꯥ ꯅꯨꯡꯁꯥ ꯄꯥꯏꯕ ꯏꯄ꯭ꯋꯥꯅꯤꯅ
ꯀꯗꯥꯏꯗꯒꯤꯅꯣꯗꯣ ꯏꯆꯦ ꯄꯩꯁꯥꯒꯗꯤ ꯄꯥꯏꯕꯖꯥꯠ ꯅꯠꯇꯦ ꯏꯆꯦꯕꯨ ꯊꯕꯛ ꯆꯤꯟꯕꯤꯕ꯭ꯔꯣ ꯃꯈꯣꯟꯁꯤꯕꯨ ꯀꯩꯅꯣꯃꯤꯇꯧ ꯇꯧꯏꯤ
ꯃꯈꯣꯟꯗꯤ ꯅꯪꯉꯣꯟꯗ ꯇꯧꯋꯦ ꯑꯩꯉꯣꯟꯗꯅ ꯁꯧꯋꯦ ꯅꯪꯉꯣꯟꯗ
ꯑꯣ ꯌꯥꯔꯦ ꯌꯥꯔ ꯏꯆꯦ ꯏꯆꯦꯕꯨ ꯀꯃꯥꯏ ꯀꯃꯥꯏꯅ ꯅꯨꯡꯉꯥꯏꯕꯤꯔꯤꯕ ꯍꯧꯖꯤꯛꯀꯥꯟꯁꯤꯕꯣ
ꯖꯤꯀꯥꯡꯁꯦ ꯗꯤꯄꯥꯔꯠꯃꯦꯟ ꯆꯠꯂꯅꯤ ꯄꯨꯡ ꯑꯃ ꯀ꯭ꯂ ꯑꯅꯤꯗꯤ ꯀ꯭ꯂꯥꯁ ꯍꯥꯄꯤꯕꯨꯡꯉꯣ ꯑꯩꯈꯣꯏꯁꯦ ꯑꯗꯨꯒ ꯑꯃꯗꯤ ꯑꯅꯤ ꯑꯃꯗꯒꯤ ꯆꯠꯂꯅꯤ ꯑꯗꯨꯒ ꯑ ꯑꯨꯝ ꯃꯔꯤꯗ ꯂꯣꯏꯕ ꯑꯅꯤꯗ ꯍꯧꯧꯔꯒ ꯃꯉꯥ ꯇꯥꯔꯦ ꯍꯜꯂꯛꯄ ꯍꯜꯂꯛꯑꯅꯤ ꯋꯥꯔꯅꯤ ꯆꯥ ꯊꯛꯑꯅꯤ ꯆꯀꯥ ꯇꯣꯠ ꯇꯨꯝꯃꯅꯤ
ꯏꯆꯦꯗꯤ ꯌꯥꯝꯅ ꯏꯦ ꯑꯌꯨꯛꯀꯤ ꯆꯥꯛꯗꯥꯡꯅꯥꯏꯔꯝꯃꯔꯣꯏ
ꯅꯩꯏꯍꯦꯛ ꯄꯨꯡ ꯑꯃꯗꯒꯤ ꯆꯠꯂꯦ ꯍꯥꯏꯔꯒ
ꯃꯥꯅꯤ ꯃꯥꯅꯤꯦ
ꯅꯪ ꯏꯕꯨꯅꯟꯅꯨ ꯅꯪ ꯏꯖꯝ ꯀꯃꯥꯏ ꯇꯧ ꯍꯟꯗꯛꯅꯦ
ꯏꯆꯦ ꯑꯦꯛꯖꯥꯝ ꯍꯟꯗꯛꯇꯤ ꯇꯥꯡ ꯂꯥꯛꯏꯕ ꯇꯥꯡ ꯅꯤꯄꯥꯜꯁꯤꯗꯒꯤ ꯍꯧꯗꯣꯏꯅꯦ ꯏꯆꯦ ꯈꯂꯔꯕꯨꯗꯤ ꯋꯥꯦꯃꯇ
ꯄꯔꯒꯦ
ꯑꯗꯨꯝ ꯏꯆꯦ ꯈꯔ ꯈꯔꯛꯇꯤ ꯄꯥꯔꯦ ꯌꯥꯝ ꯀꯥꯍꯦꯟꯅꯗꯤ ꯄꯥꯗ꯭ꯔꯤ ꯏꯆꯦ ꯍꯟꯗꯛꯇꯤ ꯅꯅꯥꯎꯁꯦ ꯑꯦꯛꯖꯥꯝ ꯂꯣꯏꯕꯒ ꯍꯟꯗꯛꯇꯤ ꯏꯆꯦ ꯏꯅꯥꯎꯁ ꯑꯔꯨꯅꯥꯆꯜꯗ ꯆꯠꯁꯤꯔꯅ ꯈꯜꯂꯤꯌꯦ
ꯄꯩꯁꯥ ꯅꯨꯡꯁꯥꯗꯤ ꯆꯠꯄꯒꯤ ꯂꯩꯔꯕ
ꯏꯆꯦꯍꯣꯏ ꯂꯩꯔꯤꯕꯅꯤꯅ ꯏꯆꯦꯍꯣꯏꯗꯁꯨ ꯈꯔ ꯍꯪꯐꯣꯛ ꯈꯪꯖꯤꯟ ꯍꯥꯏꯕ ꯑꯃ ꯂꯩꯗꯅ ꯏꯆꯦꯍꯣꯏꯗꯁꯨ ꯈꯔ ꯍꯪꯉꯤ
ꯎꯝ ꯄꯩꯁꯥ ꯀꯌꯥ ꯗꯔꯀꯥꯔ ꯇ ꯍꯥꯏꯅꯣ
ꯏꯆꯦ ꯂꯤꯁꯤꯡ ꯇꯔꯥ ꯀꯨꯟꯃꯛ ꯇꯔꯥ ꯇꯔꯥꯃꯉꯥ ꯁꯨꯃꯥꯏꯅ ꯆꯪꯗꯣꯏ ꯃꯥꯜꯂꯤꯦ ꯏꯆꯦ ꯑꯗꯨꯕꯨ ꯍꯟꯗꯛꯇꯤꯟ ꯅꯅꯥꯎ ꯃꯃꯥꯡꯒꯤꯗ ꯁꯤꯛꯀꯤꯝ ꯆꯠꯄꯗꯣ
ꯑꯥꯝ
ꯑꯣꯟꯊꯣꯛꯅ ꯅꯨꯡꯉꯥꯏꯈꯔꯦ ꯏꯆꯦ ꯃꯐꯝꯗꯨꯒꯤ ꯋꯥꯔꯤ ꯂꯤꯔꯛ ꯄꯤꯖ
ꯂꯤꯔꯣ ꯂꯤꯔꯣ ꯑꯩꯁꯨ ꯆꯠꯅꯤꯡ ꯆꯠꯅꯤꯡ ꯂꯩꯔꯝꯃꯤꯅꯦ
ꯁꯨꯃꯥꯏꯅ ꯑꯍꯥꯟꯕ ꯅꯨꯃꯤꯠꯇꯨꯗ ꯏꯆꯦ ꯑꯩꯈꯣꯏꯁꯦ ꯃꯐꯝꯁꯤꯗꯒꯤ ꯒꯨꯍꯥꯇꯤꯗꯒꯤ ꯏꯆꯦ ꯇ꯭ꯔꯦꯟ ꯇꯣꯡꯉꯒ ꯑꯩꯈꯣꯏ ꯀꯩꯅꯣꯗ ꯆꯠꯂꯦ ꯁꯤꯂꯤꯒꯨꯔꯤꯐꯧ ꯆꯠꯂꯦ ꯏꯆꯦ
ꯎꯝ
ꯑꯗꯒꯤꯗꯤ ꯆꯦ ꯑꯩꯈꯣꯏꯅ ꯁꯤꯂꯤꯒꯨꯔꯤꯗꯒꯤ ꯍꯜꯂꯛꯄ ꯃꯇꯝꯗꯗꯤ ꯁꯤꯂꯤꯒꯨꯔꯤ ꯌꯧꯕꯗꯒꯤꯗꯤ ꯃꯈꯣꯏꯒꯤ ꯃꯤ ꯈꯔ ꯊꯦꯡꯅꯔꯦ
ꯎꯝ
ꯃꯗꯨꯗꯒꯤꯗꯤ ꯏꯆꯦ ꯑꯩꯈꯣꯏ ꯁꯤꯂꯤꯒꯨꯔꯤꯗꯒꯤꯗꯤ ꯃꯈꯣꯏꯒꯤ ꯃꯤꯁꯤꯡꯗꯨꯒ ꯇꯦꯡꯇꯣꯛ ꯇꯥꯅꯕ ꯑꯃꯨꯛ ꯆꯠꯂꯦ ꯏꯆꯦ ꯃꯗꯨꯗꯒꯤꯗꯤ ꯏꯆꯦ ꯒꯦꯡꯇꯣꯛꯇ ꯑꯩꯈꯣꯏꯒꯤ ꯂꯩꯐꯝꯗꯣ ꯌꯧꯔꯦ ꯃꯐꯝꯗꯨꯁꯨ ꯏꯆꯦ ꯌꯥꯝꯅ ꯅꯨꯡꯉꯥꯏꯒ꯭ꯔꯕꯖꯥꯠꯅꯤ ꯗ ꯒꯦꯡꯇꯣꯛꯀꯤ ꯍꯣꯇꯦꯜ ꯃꯌꯥꯝꯗꯒꯤ ꯈ꯭ꯋꯥꯏꯗꯒꯤ ꯅꯨꯡꯉꯥꯏꯕ ꯑꯃ ꯍꯥꯏꯌꯣ ꯍꯥꯏꯔꯗꯤ ꯏꯆꯦ ꯅꯅꯥꯎꯒꯤ ꯋꯥꯈꯜꯗꯗꯤ ꯑꯗꯨꯒꯤ ꯃꯐꯝꯗꯨꯗ ꯅꯨꯡꯉꯥꯏꯈ꯭ꯔꯦ ꯏꯆꯦ ꯑꯗꯨꯗꯒꯤꯗꯤ ꯏꯆꯦ ꯅꯨꯃꯤꯠ ꯅꯤꯅꯤ ꯁꯨꯕ ꯃꯇꯝ ꯅꯣꯡꯃ ꯄꯣꯊꯥꯔꯦ ꯌꯥꯔꯛꯑꯦ ꯃꯐꯝꯗꯨꯗ ꯑꯗꯨꯗꯒꯤꯗꯤ ꯏꯆꯦ ꯑꯈꯣꯏ ꯑꯈꯣꯏꯗꯣ ꯅꯣꯡꯉꯥꯟꯕꯒ ꯅꯣꯔꯠ ꯊꯪꯕ ꯁꯥꯏꯠꯇ ꯈꯣꯡ ꯁꯥꯜꯂꯦ ꯑꯗꯨꯗꯒꯤꯗꯤ ꯈꯣꯡ ꯁꯥꯟꯕꯗꯒꯤꯗꯤ ꯏꯆꯦ ꯅꯣꯔꯠ ꯁꯪꯕ ꯁꯥꯏꯠꯇ ꯃꯐꯝꯗꯨꯗ ꯌꯥꯝꯅ ꯐꯖꯕ ꯃꯐꯝ ꯀꯌꯥ ꯊꯦꯡꯅꯔꯛꯏ ꯏꯆꯦ ꯃꯐꯝꯗꯨꯒꯤ ꯐꯖꯕꯗꯤ ꯏꯆꯦ ꯍꯥꯏꯗꯅ ꯀꯥꯟꯅꯗꯦ ꯐꯖꯈ꯭ꯔꯦ ꯏꯆꯦ
ꯑꯈꯣꯏ ꯃꯅꯤꯄꯗꯩ ꯍꯦꯟꯕ꯭ꯔꯣ
ꯏꯆꯦ ꯃꯅꯤꯄꯨꯔꯕꯨꯗꯤ ꯀꯃꯥꯏꯅ ꯌꯧꯔꯨꯅꯤ ꯏꯆꯦ ꯏꯁꯥꯒꯤ ꯏꯔꯝꯗꯝꯗꯒꯤꯗꯤ ꯍꯦꯟꯅ ꯌꯧꯕ ꯅꯠꯇꯦꯗ ꯐꯖꯩ ꯍꯥꯏꯗꯨꯅꯤ ꯏꯪꯈ꯭ꯔꯕ ꯆꯤꯡ ꯉꯥꯛꯇꯅꯤ ꯏꯆꯦ ꯉꯝꯅ ꯉꯝꯅ ꯀꯥꯈ꯭ꯔꯕ ꯖꯥꯠꯅꯤꯗ
ꯎꯝ ꯈꯔ ꯆꯠꯍꯧꯕ ꯃꯇꯝ ꯂꯥꯏꯔꯤꯛ ꯆꯠꯃꯤꯉꯩꯗ ꯊꯣꯛꯂꯛꯑꯗꯤ ꯀꯗꯥꯥꯏ ꯆꯠꯀꯦ ꯍꯥꯏꯕꯗꯣ ꯐꯪꯉꯔꯣꯏꯗꯕꯅꯤ
ꯃꯥꯅꯤ ꯃꯥꯅꯤ ꯏꯆꯦ ꯏꯆꯦꯍꯣꯏꯒꯤꯁꯨ ꯃꯃꯥꯡꯒꯤꯗ ꯀꯩꯅꯣ ꯐꯤꯜ ꯇ꯭ꯔꯤꯞ ꯑꯃ ꯆꯠꯂꯨꯗꯥꯏꯅꯦ ꯀꯃꯥꯏꯅ ꯇꯧꯕꯤꯔꯛꯀꯦ ꯑꯗꯨꯕꯨ
ꯑꯈꯣꯏꯒꯤꯗꯤ ꯃꯅꯤꯄꯨꯔ ꯃꯅꯨꯡꯗ ꯑꯣꯏꯗꯅ ꯑꯗꯨꯗꯣ ꯎꯝ ꯀꯩꯅꯣ ꯑꯣꯏꯌꯦ ꯌꯥꯏꯔꯤꯄꯣꯛꯂꯣꯝꯗꯒꯤ ꯆꯠꯂꯒ ꯁꯟꯗꯪ ꯁꯤꯟꯕꯅ ꯑꯃ ꯂꯩꯕꯅꯦꯕ ꯑꯗꯨꯗ ꯃꯔꯤ ꯇ꯭ꯔꯥꯏꯕꯦꯜꯅꯦꯕ ꯇ꯭ꯔꯥꯏꯕꯦꯜ ꯀꯃꯨ ꯃꯔꯤꯡ ꯗ꯭ꯔꯥꯏꯞ ꯇꯥꯏꯌꯦꯕ ꯑꯗꯨꯗꯗꯤ ꯑꯈꯣꯏꯅ ꯂꯩꯔꯤꯕ ꯃꯐꯝꯁꯦ ꯀꯃ꯭ꯌꯨꯅꯤꯇꯤ ꯍꯣꯜ ꯑꯃꯗ ꯑꯩꯈꯣꯏ ꯑꯣꯖꯥꯅꯤ ꯁꯥꯇ꯭ꯔꯅꯦ ꯅꯨꯄꯤ ꯅꯨꯄꯥ ꯑꯩꯈꯣꯏ ꯄꯨꯟꯅ ꯑꯩꯈꯣꯏ ꯆꯥꯝꯃꯃꯨꯛꯅꯦ ꯑꯗꯨꯒ ꯑꯈꯣꯏꯒꯤ ꯆꯥꯛ ꯊꯣꯡꯅꯕ ꯒꯤ ꯑꯩꯒ꯭ꯌꯥ ꯄꯨꯔꯒ ꯆꯠꯂꯦ ꯑꯗꯨꯒ ꯑꯩꯈꯣꯏꯗꯣ ꯅꯣꯡꯉꯥꯜꯂꯛꯄꯁꯦ ꯁꯟꯔꯥꯏꯁ ꯎꯕ ꯐꯪꯉꯦ ꯍꯥꯏꯗꯤ ꯍꯧꯖꯤꯛ ꯌꯥꯝ ꯆꯠꯅꯔꯤꯗꯅ ꯁꯟ ꯔꯥꯏꯁ ꯌꯦꯡꯕꯅꯦꯒꯥꯏꯅꯒ ꯉꯟꯅ ꯍꯧꯒꯠꯅꯔꯒ
ꯑ ꯃꯥꯅꯤ ꯃꯥꯅꯤ ꯏꯆꯦ
ꯑꯗꯨ ꯗ ꯂꯩꯕ ꯀꯥꯟꯗꯗꯤ ꯑꯩꯈꯣꯏꯗꯤ ꯑꯩꯈꯣꯏꯅ ꯕ꯭ꯔꯁ ꯇꯧꯊꯣꯛꯄꯁꯤꯗ ꯁꯟꯂꯥꯏꯠꯁꯨ ꯎꯗꯣꯏꯅꯦꯕ ꯑꯩꯈꯣꯏ ꯆꯤꯡ ꯃꯊꯛꯁꯦ ꯑꯗꯨꯝ ꯌꯥꯝ ꯅꯨꯡꯉꯥꯏꯌꯦ
ꯑꯣ ꯌꯥꯝ ꯅꯨꯡꯉꯥꯏꯔꯝꯒꯅꯤ ꯏꯆꯦ ꯑꯗꯨꯗꯤ
ꯑ ꯍꯟꯗꯛ ꯅꯪ ꯊꯣꯂꯛꯗꯤ ꯆꯠꯂꯨꯁꯦ
ꯆꯠꯁꯤ ꯆꯠꯁꯤ ꯏꯆꯦ ꯏꯆꯦ ꯑꯗꯨꯗꯤ ꯄꯩꯁꯥꯒꯗꯤ ꯈꯥꯏꯗꯕ꯭ꯔꯣ ꯀꯃꯥꯏ ꯀꯃꯥꯏ ꯇꯧꯔ ꯆꯠꯄꯤꯒꯦ
ꯎꯝ ꯑꯩꯈꯣꯏꯗꯤ ꯈꯦꯏꯅꯗꯦ ꯑꯩꯈꯣꯏꯒꯤ ꯗꯤꯄꯥꯔꯠꯃꯦꯟꯗ ꯑꯩꯈꯣꯏꯒꯤ ꯑꯦꯠꯃꯤꯁꯟ ꯇꯧꯕꯗ ꯂꯣꯏ ꯌꯥꯎꯈ꯭ꯔꯕꯅꯦ
ꯑꯣ ꯑꯗꯨꯗꯤ ꯌꯥꯝꯅ ꯅꯨꯡꯉꯥꯏꯔꯝꯒꯅꯤ
ꯌꯥꯝꯅꯗꯤ ꯅꯨꯡꯉꯥꯏꯌꯦ ꯑꯗꯨꯒ ꯋꯥꯔꯤꯁꯤꯅ ꯑꯩꯈꯣꯏꯒꯤꯗꯤ ꯀꯩꯅꯣ ꯑꯃ ꯑꯣꯏꯅꯕ ꯀꯣꯏꯕ ꯆꯠꯄ ꯅꯠꯇꯕ ꯍꯥꯏꯗꯤ ꯑꯩꯈꯣꯏꯒꯤ ꯑꯦꯀꯥꯗꯃꯤꯛꯀꯤ ꯑꯣꯏꯕ ꯑꯦꯛꯖꯥꯝꯒꯤ ꯗꯤꯖꯥꯔꯇꯦꯁꯟ ꯇꯧꯕꯒꯤ ꯆꯠꯄꯅꯤꯅꯅꯦ ꯆꯠꯂꯨꯔꯅꯤ ꯅꯨꯡꯁꯥ ꯁꯥꯕꯁꯤ ꯗꯇꯥ ꯃꯌꯥꯝ ꯈꯣꯝꯍꯜꯂꯨꯔꯅꯤ ꯍꯜꯂꯛꯑꯅꯤ ꯗꯇꯥ ꯑꯦꯅꯥꯂꯥꯏꯁꯤꯁ ꯇꯧꯕꯗ ꯄꯨꯡ ꯑꯃ ꯑꯅꯤ ꯇꯥꯔꯅꯤ ꯑꯗꯨꯒ ꯅꯣꯡꯉꯥꯜꯂꯒ ꯉꯟꯅ ꯑꯃ ꯍꯧꯒꯠꯍꯜꯂꯒ ꯑꯃꯨꯛ ꯗꯇꯥ ꯈꯣꯝꯕ ꯆꯠꯇꯣꯏꯕ ꯑꯗꯨꯅ ꯑꯩꯈꯣꯏꯒꯤ ꯋꯥꯕꯗꯣ ꯋꯥꯅꯨꯡꯉꯥꯏ ꯍꯥꯏꯇꯥꯔꯦ ꯑꯗꯨꯃꯥꯏꯅ ꯑꯣꯏꯔꯦ ꯑꯗꯨꯒ ꯑꯩꯈꯣꯏꯅ ꯀꯟꯅ ꯂꯩꯕꯁꯦ ꯍꯩꯅꯔꯛꯄ ꯃꯇꯝꯁꯤꯗ ꯑꯃꯨꯛ ꯌꯨꯝꯗ ꯂꯥꯛꯄ ꯃꯇꯝ ꯑꯣꯏꯕꯒꯤ ꯅꯨꯡꯉꯥꯏꯇꯕ ꯑꯃꯁꯨ ꯐꯥꯎꯕꯗꯣ
ꯃꯥꯅꯤ ꯃꯥꯅꯤ ꯏꯆꯦ ꯆꯠꯊꯣꯛꯎꯔꯒ ꯍꯜꯂꯛꯄꯁꯤꯁꯨ ꯅꯨꯡꯉꯥꯏꯕ ꯅꯠꯇꯦꯗ ꯃꯤꯠ ꯍꯥꯏꯗꯤ ꯏꯁꯥꯗ ꯅꯨꯡꯉꯥꯏꯇꯕ ꯀꯣꯏꯅꯤꯡꯕꯗꯨꯅ ꯍꯦꯟꯕꯗꯨꯅ ꯊꯣꯛꯄꯁꯨ ꯌꯥꯎꯔꯤꯕꯅꯤꯗ ꯏꯆꯦ
ꯑ
ꯏꯆꯦ ꯑꯗꯨꯗꯤ
ꯍꯣ
ꯑ ꯍꯥꯏꯕꯤꯔꯛꯑꯣ ꯍꯥꯏꯕꯤꯔꯛꯑꯣ ꯏꯆꯦ
ꯑꯥꯗ ꯂꯩꯕ ꯀꯥꯟꯗꯅꯦ ꯃꯣꯏꯒꯤꯗꯤꯅꯦ ꯏꯟꯖꯥꯡ ꯅꯥꯄꯤꯁꯦ ꯍꯥꯏꯗꯤ ꯑꯩꯈꯣꯏꯒꯤ ꯇꯝꯒꯤ ꯇꯥꯏꯞꯇ ꯀꯩꯅꯣ ꯂꯩꯇꯦꯕ ꯍꯤꯡꯒꯣꯜꯒꯨꯝꯕ ꯂꯩꯇꯦꯕꯀꯣ ꯑꯌꯥꯝꯕꯅ ꯀꯩ ꯊꯥꯏ ꯌꯥꯏ ꯀꯩ ꯊꯥꯒꯦ ꯍꯥꯏꯔ ꯀꯥꯟꯗ ꯎꯁꯣꯏ ꯂꯐꯣꯏ ꯌꯥꯝ ꯌꯥꯝ ꯐꯕꯗꯣ ꯑꯣꯏꯌꯦꯕ ꯑꯗꯨꯅ ꯑꯩꯈꯣꯏ ꯎꯁꯣꯏ ꯀꯥꯡꯁꯨ ꯑꯃꯗꯤ ꯐꯖꯅ ꯆꯥꯔꯛꯑꯦ ꯂꯐꯣꯏꯁꯤꯃ ꯕ꯭ꯔꯦꯛꯐꯥꯁꯇ ꯑꯆꯧ ꯑꯆꯧꯕꯁꯦ ꯑꯗꯨꯝ ꯄꯤꯖꯔꯦ
ꯑꯣ ꯌꯥꯝ ꯐꯩꯅꯤ ꯏꯆꯦ ꯑꯗꯨꯗꯤ ꯍꯛꯆꯥꯡꯁꯨ ꯐꯕ ꯀꯥꯟꯁꯨ ꯀꯥꯟꯅꯕ ꯃꯈꯣꯏꯒꯤꯁꯨ ꯆꯥꯅꯕ ꯑꯣꯏꯒꯅꯤ ꯏꯆꯦ ꯃꯈꯣꯏꯒꯤ ꯑꯗꯨꯗꯤ ꯏꯆꯦ ꯁꯦꯟꯊꯣꯛ ꯂꯝꯕꯤꯗꯤ ꯃꯗꯨꯅ ꯑꯣꯏꯍꯧꯕ꯭ꯔꯥ ꯀꯔꯤꯅꯣ ꯑꯣꯏꯍꯧꯋꯤ ꯏꯆꯦ
ꯃꯣꯏꯒꯤꯗꯤ ꯁꯨꯃꯥꯏꯅ ꯇꯧꯗꯣꯏꯕ ꯃꯣꯏ ꯑꯌꯥꯝꯕꯅ ꯍꯣꯏ ꯄꯥꯝ ꯆꯠꯂꯒ ꯊꯕꯛ ꯁꯨꯕ ꯍꯥꯏꯇꯥꯔꯦꯅꯦ ꯄꯣꯠ ꯆꯩꯩ ꯊꯥꯕꯗꯣ ꯂꯐꯨ ꯌꯥꯝ ꯊꯥꯏꯌꯦꯀꯣ ꯃꯣꯏꯗ ꯑꯗꯨ ꯑꯗꯨ ꯍꯣꯏ ꯑꯗꯨꯒꯨꯝꯕ ꯌꯣꯜꯂꯒꯁꯨ ꯑꯣꯏꯌꯦ ꯑꯗꯨꯒ ꯃꯔꯤꯡꯗꯤ ꯀꯩꯅꯣ ꯁꯥꯏꯌꯦ ꯑꯩꯈꯣꯏꯒꯤ ꯀꯩꯅꯣ ꯍꯥꯏꯇꯥꯔꯦ ꯊꯨꯝꯃꯣꯛ ꯁꯥꯕ ꯌꯥꯡꯀꯣꯛ ꯁꯥꯕ ꯄꯣꯂꯥꯡ ꯁꯥꯕ ꯑꯗꯨꯁꯨ ꯃꯣꯏꯒꯤ ꯁꯤꯟꯐꯝ ꯑꯃ ꯑꯣꯏꯑꯕ
ꯎ ꯌꯥꯝ ꯐꯩꯅꯤ ꯆꯦꯗꯨꯖ
ꯑꯩꯈꯣꯏꯒꯤ ꯃꯤꯇꯩ ꯑꯩꯈꯣꯏꯅ ꯍꯥꯏꯅꯩꯗꯅ ꯄꯥꯎꯔꯧꯗ ꯃꯔꯤꯡꯒꯤ ꯁꯪꯕꯥꯏ ꯃꯃ ꯍꯪꯗꯦ ꯀꯥꯏꯅ ꯍꯥꯏꯗꯣ ꯍꯥꯏꯗꯤ ꯃꯣꯏ ꯑꯗꯨꯃꯥꯏꯅ ꯃꯌꯥꯝ ꯁꯥꯥꯟꯅꯩꯌꯦꯕ ꯃꯣꯏꯅ ꯁꯥꯕꯁꯦ ꯐꯤꯉꯥꯏꯔꯨ ꯐꯤꯔꯨꯛ ꯑꯗꯨꯒꯨꯝꯕ ꯁꯥꯕ ꯃꯤꯔꯨꯛ ꯁꯥꯕ ꯌꯥꯡꯀꯨꯞ ꯑꯗꯨꯒꯨꯝꯕ ꯁꯥꯏꯌꯦ ꯃꯣꯏꯅ
ꯑꯣ ꯌꯥꯝ ꯐꯩꯆꯦ ꯑꯗꯨꯗꯤ ꯏꯆꯦ ꯑꯗꯨꯗꯤ ꯏꯆꯦ ꯍꯧꯣꯏꯗꯤ ꯃꯅꯤꯄꯨꯔꯗ ꯂꯩꯕꯅꯤꯅ ꯂꯣꯛꯇꯥꯛꯀꯗꯤ ꯀꯣꯏꯕ ꯆꯠꯇ꯭ꯔꯣ
ꯊꯥꯏꯅꯉꯩꯗ ꯆꯠꯈꯤꯕꯗꯒꯤ ꯆꯠꯈꯤꯗ꯭ꯔꯦꯅ ꯍꯧꯖꯤꯛ ꯍꯟꯗꯛ ꯆꯠꯁꯦꯅ ꯍꯥꯏꯅꯔꯤꯅꯦ ꯄꯩꯁꯥ ꯂꯩꯇꯗꯅ ꯆꯠꯇ꯭ꯔꯤ
ꯑꯁ ꯏꯆꯦꯗꯤ ꯌꯟꯊꯣꯛꯅ ꯅꯪꯉꯒ ꯂꯩꯔꯝꯃꯦꯗ
ꯃꯥꯅꯦ ꯑꯩꯈꯣꯏꯗꯤ ꯂꯥꯏꯔꯕꯤꯅꯤ ꯑꯣꯏꯔꯤꯁꯦ
ꯑꯣ ꯏꯆꯦ ꯑꯗꯨꯗꯤ ꯍꯌꯦꯡꯕꯨꯗꯤ ꯏꯆꯦ ꯍꯌꯦꯡ ꯀ꯭ꯂꯥꯁ ꯆꯠꯀꯗ꯭ꯔꯣ ꯏꯆꯦꯕꯣ
ꯎꯝ ꯆꯠꯀꯅꯤ ꯍꯌꯦꯡ ꯑꯌꯨꯛꯇꯤ ꯁꯪꯒꯅꯤ
ꯑꯌꯨꯛ ꯄꯨꯡ ꯀꯌꯥꯗꯒꯤ ꯆꯠꯄꯤꯗꯣꯏꯅꯣ ꯏꯆꯦ ꯅꯣꯏꯕꯣ
ꯌꯨꯛꯇꯤ ꯆꯠꯂꯣꯏ ꯑꯩꯗꯤ ꯄꯨꯡ ꯑꯃꯗꯒꯤ ꯆꯠꯀꯅꯤ ꯄꯨꯡ ꯑꯃꯗꯒꯩꯅ ꯄꯨꯡ ꯃꯉꯥ ꯕꯥꯎꯗ ꯁꯄꯔꯥꯏ
ꯐꯔꯦꯅꯦ ꯏꯆꯦ ꯑꯗꯨꯗꯤ ꯅꯣꯡꯅꯤꯅꯤ ꯂꯩꯔꯒ ꯄꯩꯁꯥ ꯈꯛꯇ ꯍꯪꯖꯔꯛꯀꯦ ꯅꯅꯣꯎ
ꯎꯝ ꯄꯩꯁꯥ ꯀꯩꯒꯤ ꯄꯩꯁꯥꯅꯣ
ꯆꯨꯝꯅ ꯁꯨꯝ ꯏꯆꯦ ꯀꯣꯏꯕ ꯆꯠꯄꯒꯤ ꯍꯥꯏꯖꯒꯤꯕꯗꯨꯅꯤ ꯍꯧꯖꯤꯛꯇ
ꯍꯣꯏ ꯍꯣꯏ ꯍꯪꯉꯣ ꯍꯪꯉꯣ ꯏꯆꯦꯅ ꯑꯔꯩꯕ ꯑꯣꯏꯔꯗꯤ ꯃꯇꯦꯡ ꯄꯥꯡꯉꯒꯦ
ꯃꯥꯅꯤ ꯃꯥꯅꯤ ꯊꯦꯡꯀ꯭ꯌꯨ ꯊꯦꯡꯀ꯭ꯌꯨ ꯏꯆꯦ ꯊꯥꯒꯠꯆꯔꯤ ꯏꯆꯦ ꯑꯗꯣ ꯏꯆꯦꯈꯤ ꯍꯣ ꯍꯣꯏ ꯏꯆꯦ ꯏꯆꯦ ꯑꯗꯨꯗꯤ ꯄꯣꯊꯥꯅꯕ ꯃꯇꯝꯁꯨ ꯌꯧꯁꯜꯂꯛꯂꯦ ꯄꯣꯊꯥꯖ ꯄꯣꯊꯥꯅꯕ ꯇꯧꯔꯥ ꯖꯤ ꯏꯆꯦ
ꯍꯣꯏ ꯍꯣꯏ ꯍꯣꯏ ꯅꯪꯁꯨ ꯐꯖꯅ ꯇꯨꯝꯊꯣꯛ ꯑꯣ
ꯍꯣ ꯍꯣꯏ ꯊꯝꯖꯔꯦ ꯍꯣ ꯍꯣꯏ ꯊꯝꯖꯔꯒꯦꯀꯣ ꯏꯆꯦ ꯆꯦ
ꯊꯝꯃꯣ ꯊꯝꯃꯣ